ꯍꯜꯂꯣ
ꯇꯥꯕ꯭ꯔꯣ
ꯇꯥꯏꯌꯦ
ꯍꯜꯂꯣ ꯑꯣ ꯀꯩꯗꯧꯔꯤꯅꯣ ꯑꯩꯗꯤ ꯐꯃꯨꯡꯗ ꯍꯤꯞꯄꯒ ꯂꯩꯔꯦ
ꯂꯦꯞꯔꯒ ꯂꯩꯌꯦ
ꯆꯥꯛ ꯆꯥꯗ꯭ꯔꯤꯕꯣ
ꯆꯥꯔꯦ
ꯀꯔꯤ ꯃꯊꯦꯟ ꯆꯥꯔꯒꯦ ꯑꯁ
ꯉꯁꯤꯗꯤꯀꯣ ꯎꯝ ꯑꯂꯨ ꯈꯇ ꯆꯥꯏꯗ ꯏꯟꯖꯥꯡꯁꯨ ꯊꯣꯡꯅꯤꯡꯉꯥꯏ ꯂꯩꯇ꯭ꯔꯦ
ꯑꯁꯦꯡꯕ ꯍꯤꯟꯖꯥꯡ ꯐꯥꯎ ꯊꯣꯡꯅꯤꯡꯉꯥꯏ ꯂꯩꯇꯝꯅꯦ ꯍꯧꯖꯤꯛꯀꯥꯟꯁꯦ
ꯑꯗꯨꯒ ꯀꯩꯅꯣ ꯏꯃꯥ ꯏꯄꯥꯁꯨ ꯂꯩꯇꯕꯩꯅꯦ ꯑꯩꯈꯣꯏꯗꯤ ꯄꯪꯊꯣꯡ ꯇꯧꯔꯒ ꯆꯥꯔꯦ
ꯀꯥꯏ ꯆꯠꯈ꯭ꯔꯕꯣ
ꯂꯧꯗ ꯑꯃꯨꯛ ꯆꯠꯈ꯭ꯔꯦ ꯃꯣꯏꯒꯤ ꯊꯕꯛ
ꯑꯣ ꯑꯣ ꯂꯧꯗ ꯇꯨꯝꯕꯒꯤꯔ ꯃꯣꯏ
ꯁꯔ ꯑ ꯀꯩꯅꯣ ꯊꯥꯡꯖ ꯅꯨꯃꯤꯠꯗ ꯑꯃꯨꯛ ꯂꯥꯛꯀꯦ ꯍꯥꯏꯌꯦ
ꯑꯁ ꯅꯪ ꯅ ꯀꯨꯛ ꯇꯥꯔꯕꯣ
ꯎꯝ ꯏꯅꯝꯃꯁꯨꯨ ꯀꯩꯅꯣ ꯍꯌꯦꯡ ꯍꯡꯆꯤꯛ ꯂꯥꯛꯀꯗꯧꯕ ꯃꯥꯂꯦ
ꯑ ꯀ ꯀꯅꯥ
ꯏꯅꯝꯃꯗꯣ ꯗꯗꯥꯒꯤ ꯅꯨꯄꯤꯗꯣ
ꯅꯪ ꯑꯗꯨꯝ ꯉꯟꯅ ꯍꯧꯒꯠꯂ ꯊꯣꯡꯉꯤꯔꯣ ꯊꯦꯡ ꯊꯦꯡ ꯍꯧꯒꯠꯂꯒ ꯊꯣꯡꯉꯤꯔꯣ
ꯗꯤ ꯍꯧꯒꯠꯇ꯭ꯔꯦ ꯑꯗꯣ ꯍꯌꯦꯡꯗꯤ ꯀꯩꯅꯣ ꯑꯩꯈꯣꯏ ꯏꯃꯥꯅ ꯐꯖꯅ ꯀꯩꯅꯣ ꯍꯥꯏꯕꯤꯌꯦ ꯄꯨꯡ ꯃꯉꯥꯗ ꯀꯩꯅꯣ ꯑꯂꯥꯔꯝ ꯊꯝꯔꯒ ꯇꯨꯝꯃꯣ ꯑꯗꯨꯒ ꯍꯧꯒꯠꯂꯣ ꯄꯨꯡ ꯃꯉꯥꯗ ꯍꯧꯒꯠꯂꯒ ꯆꯥꯛ ꯊꯣꯡꯗ꯭ꯔꯗꯤ ꯅꯪꯒꯤ ꯗꯗꯥꯗꫭ ꯊꯕꯛ ꯅꯡꯔꯣꯏ ꯍꯥꯏꯌꯦ ꯇꯜꯂꯦ
ꯅꯪ ꯅꯪꯕꯨ ꯅꯪꯒꯤ ꯗꯥꯕꯨ ꯍꯧꯒꯠꯂꯣ ꯍꯥꯏꯌꯣ
ꯄꯨꯡ ꯃꯉꯥ ꯑꯁ ꯇꯜꯂꯦꯍꯦ
ꯆꯥꯛ ꯊꯣꯡꯕ ꯂꫭꯏꯔꯒ ꯅꯪ ꯑꯃꯨꯛꯀ ꯇꯨꯃꯣ
ꯀꯩꯅꯣ ꯑꯩꯈꯣꯏꯖꯨ ꯀꯩꯅꯣ ꯒ꯭ꯌꯥꯁꯁꯨ ꯂꯩꯇꯦ ꯃꯩꯗꯒꯤ ꯊꯣꯡꯉꯅꯤ ꯅꯥꯥꯍꯥꯟꯗꯩ ꯑ ꯀꯩꯅꯣ ꯒ꯭ꯌꯥꯁ ꯂꯧꯕ ꯗꯗꯥꯗ ꯆꯠꯂꯒ ꯑꯩꯒꯤꯗꯣ ꯌꯥꯗꯦ ꯍꯥꯏꯕꯒꯤ ꯃꯣꯂꯥꯞꯄ
ꯅꯨꯡꯉꯥꯏꯇꯦꯅꯦ
ꯎꯝ ꯀꯩ ꯃꯊꯦꯜ ꯆꯥꯔꯒꯦ ꯅꯪꯗꯤ
ꯉꯁꯤꯔꯣ ꯑꯥ ꯈꯥꯃꯦꯟ ꯆꯥꯏ ꯈꯥꯃꯦꯟ ꯁꯥꯡꯕꯗꯣ ꯑꯗꯨꯒ ꯑꯁ ꯄꯪꯊꯣꯡ ꯊꯣꯡꯉ ꯆꯥꯛ ꯍꯦꯟꯖꯥꯡ ꯂꯩꯗꯕꯒꯤ ꯑꯩꯁꯨ ꯊꯥꯡꯖꯤꯡ ꯑꯃꯦꯠꯄꯒ ꯆꯥꯔꯦ
ꯑꯁ ꯌꯦꯟꯖꯥꯡ ꯂꯩꯇꯕꯁꯦ ꯑꯁ ꯆꯥꯛ ꯆꯥꯛ ꯈꯇꯪ ꯆꯥꯕ ꯌꯥ ꯌꯥꯗꯕꯅꯤꯅ ꯎꯄꯥꯏ ꯂꯩ
ꯅꯥꯝꯃꯁꯨ ꯂꯩꯇꯦ ꯀꯩꯅꯣ ꯁꯧꯒ꯭ꯔꯤꯗꯤ ꯈꯤꯇꯪ ꯂꯩꯔꯝꯃꯦ ꯑꯗꯣ ꯁꯧꯒ꯭ꯔꯤ ꯈꯛꯇ ꯑꯂꯨ ꯈꯛꯇ ꯑꯗꯨꯝ ꯂꯩꯔꯝꯕꯀꯣ
ꯑ
ꯇꯧꯔꯒꯦ ꯍꯥꯏꯔ ꯇꯧꯋꫭ ꯉꯁꯤꯗꯤ ꯌꯨꯝꯗ ꯗꯨꯝ ꯂꯩꯕ꯭ꯔꯣ ꯅꯪ
ꯉꯁꯤꯗꯤ ꯌꯨꯝꯗ ꯂꯩ ꯅꯪꯗꯤ
ꯑꯩꯁꯨ ꯂꯩꯌꯦꯗ ꯉꯔꯥꯡꯗ ꯑꯩꯗꯤ ꯆ꯭ꯔꯁꯁꯨ ꯆꯠꯇꯦ
ꯇꯧꯕꯒꯤ
ꯑꯩꯅ ꯅꯣꯡ ꯆꯨꯌꯦꯅ ꯑꯌꯨꯛꯗ ꯅꯣꯡ ꯆꯨꯔꯒ ꯀꯩꯅꯣ ꯇꯧꯕꯒꯤ ꯑꯁ ꯈꯪꯗ꯭ꯔꯦ ꯑꯗꯨꯝ ꯐꯖꯅ ꯇꯧꯈ꯭ꯔꯦ
ꯅꯨꯡꯊꯤꯟꯗ ꯆꯠꯄ꯭ꯔꯣ ꯅꯨꯡꯗꯥꯥꯡꯗ ꯆꯠꯄ꯭ꯔꯣ
ꯅꯨꯡꯗꯥꯡꯁꯨ ꯆꯠꯄꯤ ꯅꯪ ꯆꯠꯄ꯭ꯔꯣ
ꯅꯨꯡꯗꯥꯡꯗ ꯆꯠꯇꯦ ꯑꯩꯁꯨ ꯇꯜꯂꯕ
ꯑꯃꯥꯁꯨ ꯆꯠꯇꯕꯒꯤꯀꯣ ꯇꯜꯂꯦ ꯆꯠꯇ꯭ꯔꯗꯤꯀꯣ ꯑꯃꯨꯛ ꯎꯪ ꯀꯩꯅꯣ ꯆꯠꯇ꯭ꯔꯗꯤ ꯌꯥꯝ ꯇꯜꯂꯦ ꯍꯥꯏꯕ ꯆꯥꯅꯤꯡꯉꯥꯏ ꯑꯃꯨꯛꯀ
ꯑꯧ
ꯗ꯭ꯔꯋꯥꯔ
ꯂꯣꯏꯅ ꯂꯩꯕ꯭ꯔꯣ ꯅꯣꯏ ꯃꯤ ꯂꯣꯏꯅ ꯂꯩꯕ꯭ꯔꯣ
ꯂꯩꯌꯦ
ꯑꯣ
ꯇꯥꯕ꯭ꯔꯣ
ꯎꯝ ꯇꯥꯏꯌꯦ ꯍꯌꯦꯡꯗꯤ ꯀꯥꯏꯗ ꯆꯠꯀꯦꯔꯣ
ꯍꯌꯦꯡ ꯌꯨꯝꯗ ꯂꯩꯒꯦ ꯅꯪꯗꯤ
ꯑꯩꯁꯨ ꯌꯨꯝꯗ ꯑꯗꯨꯝ ꯂꯩꯌꯦ ꯕ ꯃꯥꯜꯂꯦꯗ
ꯑꯣ ꯅꯠ ꯅꯆꯦꯈꯣꯏꯗ ꯊꯧꯗ꯭ꯔꯕꯣ ꯅꯪ ꯍꯧꯖꯤꯛꯀꯥꯟ
ꯊꯣꯛꯑꯦ ꯉꯁꯤꯁꯨ ꯊꯣꯛꯑꯦ ꯊꯣꯛꯑꯒ ꯀꯨꯏꯗ꯭ꯔꯦ ꯎꯪ ꯀꯨꯏꯗ꯭ꯔꯦ ꯉꯁꯤꯗꯤ ꯑ ꯀꯩꯅꯣ ꯐꯤ ꯃꯌꯥꯝꯗꯣ ꯀꯪꯍꯟꯕꯒꯤ ꯑ ꯅꯣꯡ ꯑꯃꯨꯛ ꯆꯨꯒꯅꯤ ꯍꯥꯏꯔꯒ ꯃꯨꯛ ꯈꯔ ꯂꯩꯔꯒ ꯂꯥꯛꯑꯦ
ꯑꯣ ꯉꯁꯤꯗꯤ ꯅꯣꯡ ꯆꯨꯗꯦ
ꯅꯣꯡ ꯑ ꯅꯨꯡꯊꯤꯟꯗ ꯅꯣꯡ ꯆꯨꯕꯒꯤ ꯑꯃꯨꯛꯀ
ꯑꯁ ꯍꯧꯖꯤꯛ ꯍꯧꯖꯤꯛꯀꯥꯟꯁꯦ ꯅꯣꯡ ꯆꯨꯕꯒꯤ ꯂꯩꯕ ꯅꯨꯡꯉꯥꯏꯇꯦꯀꯣ
ꯎꯝ
ꯅꯣꯡ ꯆꯨꯔꯗꯤ ꯑꯁ ꯀꯩ ꯍꯥꯏꯁꯦꯔꯥ ꯂꯝꯕꯤꯒꯖꯦ ꯆꯠꯄ ꯅꯨꯡꯉꯥꯏꯇꯦ
ꯎꯝ ꯑꯗꯨ ꯀꯩꯅꯣ ꯑꯪꯍꯩ ꯅꯪ ꯅꯍꯥꯟ ꯍꯥꯏꯕꯒꯨꯝꯅ ꯑꯩꯒꯤ ꯗ꯭ꯔꯦꯁ ꯁꯤꯡꯗꯨ
ꯅꯝꯊꯤꯕꯒꯤꯀꯣ ꯅꯍꯥꯟ ꯁꯨꯕꯗꯣ ꯅꯝꯊꯤꯕꯒꯤ ꯑꯃꯨꯛ ꯁꯨꯔꯤꯅꯦ ꯉꯁꯤ ꯌꯥꯗꯦ
ꯑꯗꯨꯀꯥꯅꯤ ꯑꯗꯨꯋꯥꯏꯗ ꯅꯪ ꯅꯣꯡ ꯆꯨꯗꯕꯒꯤ ꯈꯔ ꯐꯖꯅꯤ ꯑꯩ ꯍꯥꯏꯗ꯭ꯔꯣ
ꯀꯝꯐꯣꯔꯠꯇꯣ ꯁꯤꯖꯤꯟꯅꯧꯋꯣ
ꯀꯝꯐꯣꯠ ꯂꯩꯇꯕ ꯂꯩꯇꯕꯒꯤ ꯉꯁꯤꯅ ꯑꯃꯨꯛ ꯂꯩꯔꯤꯅꯦ
ꯎꯝ
ꯃꯥꯈꯣꯏꯗ ꯄꯥꯏꯗꯕ ꯃꯥꯂꯦꯕ
ꯀꯝꯐꯣꯔꯠ ꯍꯥꯏꯗꯤ ꯕ꯭ꯂꯦꯛ ꯑꯗꯨ ꯃꯅꯝ ꯅꯨꯡꯁꯤ ꯗꯨꯅ
ꯕ꯭ꯂꯦꯛ ꯇꯣ ꯅꯨꯡꯁꯤꯌꯦ ꯑꯗꯨꯕꯨ ꯉꯁꯤꯗꯤ ꯑ ꯀꯩꯅꯣ ꯏꯅꯥꯎꯅꯨꯄꯥꯕꯨ ꯆꯠꯂꯒ ꯒ꯭ꯔꯤꯟ ꯈꯛꯇ ꯂꯩꯌꯦ ꯍꯥꯏꯌꯦ ꯑꯁꯥꯡꯕ ꯈꯛꯇ ꯂꯩꯌꯦ ꯑꯗꯨꯒꯤ ꯄꯨꯔꯛꯄ
ꯕ꯭ꯂꯦꯛꯅꯅꯨꯡꯁꯤ
ꯕ꯭ꯂꯦꯛꯗꯣ ꯅꯨꯡꯁꯤꯌꯦ ꯍꯣꯏ ꯎꯝ ꯄꯥꯏꯕꯁꯨ ꯅꯨꯡꯉꯥꯏꯌꯦ ꯑꯗꯨꯗꯣ
ꯄꯤꯡ ꯁꯤꯖꯤꯟꯅꯩ ꯍꯧꯖꯤꯛ ꯉ ꯉꯁꯥꯏ ꯄꯤꯡ ꯑꯈꯣꯏ ꯃꯅꯥꯛꯇ ꯃꯣꯏꯒꯤꯁꯨ ꯂꯩꯕꯗꯣ ꯕ꯭ꯂꯦꯛ ꯌꯥꯎꯗ꯭ꯔ ꯃꯥꯜꯂꯦ ꯄꯤꯡꯗꫭ ꯂꯩꯔꯛꯄ
ꯑꯩꯈꯣꯏꯒꯤ ꯌꯨꯝꯅꯤꯀꯣ ꯑꯁ ꯑꯁꯤ ꯑꯩꯈꯣꯏꯒꯤ ꯌꯨꯝ ꯃꯅꯥꯛꯇ ꯏꯁꯤꯡ ꯆꯥꯎꯕꯅꯤꯅ
ꯑꫭ ꯅꯣꯡ
ꯅꯣꯡ ꯆꯨꯕꯒ ꯗꯨꯝ ꯇꯧꯋꯦ
ꯇꯨꯝꯕ ꯅꯨꯡꯉꯥꯏꯅꯤ ꯑꯗꯨ
ꯏꯁꯤꯡꯒꯤ ꯃꯈꯣꯟꯗꫭ ꯂꯣꯏꯔꯦ
ꯑꯗꯣ ꯅꯣꯡ ꯇꯥꯏ ꯍꯥꯏꯒ ꯇꯨꯝ ꯇꯨꯝꯅꯝꯅꯦ
ꯉꯁꯥꯏꯗꫭ ꯀꯩꯅꯣ ꯃꯅꯨꯡꯗ ꯀꯩꯅꯣ ꯑꯩꯒꯤ ꯔꯨꯝꯗ ꯐꯝꯕ ꯑꯗꯨꯒ ꯑꯗꯨꯒꯤ ꯏꯁꯤꯡꯗꯣ ꯀꯩꯅꯣ ꯆꯥꯎꯕꯒꯤ ꯅꯣꯡ ꯆꯨꯕ꯭ꯔ ꯑꯃꯨꯛꯀ ꯋꯤꯟꯗꫭꯗ ꯗꯨꯝ ꯌꯦꯡꯉ ꯂꯩꯕꯅꯦ ꯃꯈꯣꯟꯗꫭ ꯌꯥꯝ ꯀꯟꯃꯟꯕꯒꯤꯀꯣ ꯂꯣꯏꯔꯦ
ꯑꯥꯎ ꯏꯁꯤꯡ ꯌꯥꯝ ꯆꯥꯎꯔꯦ ꯅꯣꯏ ꯂꯩꯀꯥꯏꯒꯤ ꯏꯁꯤꯡꯗꯣ
ꯎꯝ ꯉꯔꯥꯡꯗꯣ ꯅꯣꯡ ꯐꯖꯅ ꯆꯨꯕ ꯃꯥꯜꯂꯦ ꯑꯃꯨꯛꯀ ꯑꯗꯨꯒꯤ ꯑꯣꯏꯔꯝꯅꯤ
ꯉꯔꯥꯡ ꯗꯥꯡ
ꯑꯌꯨꯛꯗ ꯍꯧꯒꯠꯂꯒ ꯏꯁꯤꯡꯗꯣ ꯈꯨꯌꯥꯝ ꯇꯧꯋꯦ ꯍꯥꯏꯕ ꯉꯁꯤꯁꯨ
ꯑꯣ ꯑꯗ꯭ꯋꯥꯏꯒꯤ ꯂꯝꯕꯤ ꯂꯝꯕꯤꯈꯩꯗꯣ ꯑꯁ ꯑꯥ ꯂꯦꯟꯁꯂꯥꯏꯠ ꯂꯣꯏ ꯇꯥꯅꯔꯤꯁꯤꯗꯤ
ꯑꯗꫭ ꯀꯩꯅꯣ ꯑꯩꯈꯣꯏ ꯀꯔꯤ ꯍꯥꯏꯁꯤꯔ ꯏꯆꯦ ꯏꯃꯥꯒꯤ ꯃꯆꯦ ꯑꯃ ꯀꯩꯅꯣ ꯄꯥꯔꯠ ꯋꯥꯟꯗ ꯂꯨꯍꯣꯡꯕꯗꯣ
ꯑꯧ
ꯃꯥꯒꯤ ꯅꯨꯄꯥꯗꯣ ꯉꯁꯥꯏ ꯂꯥꯑꯦꯕꯀꯣ
ꯑꯧ
ꯑꯗꯨ ꯂꯥꯛꯔꯒ ꯎꯝ ꯃꯥ ꯃꯣꯏꯒꯤ ꯂꯧꯗꫭ ꯉꯥ ꯌꯥꯝꯕ ꯃꯥꯜꯂꯦ ꯉꯁꯤꯁꯦ ꯉꯥꯏ ꯉꯥ ꯉꯥꯗꯣ ꯀꯩꯅꯣ ꯃꯤꯡꯗꯤ ꯐꯖꯅ ꯇꯥꯍꯧꯗꯕꯀꯣ ꯑꯁ ꯅꯣꯏꯗꯤ ꯂꯥꯛ ꯇꯣ ꯑꯦ ꯌꯥꯝ ꯄꯪꯉꯤꯍꯦ ꯉꯥꯗꯣ ꯌꯥꯝ ꯄꯨꯔꯒ ꯆꯠꯈ꯭ꯔꯦ ꯍꯥꯏꯕꯀꫭ ꯌꯥꯝꯕ ꯃꯥꯟꯂꯦꯕ ꯉꯁꯤꯁꯨ
ꯍꯌꯦꯡ ꯆꯠꯁꯦꯔ
ꯂꯩꯒꯗ꯭ꯔꯣ ꯑꯪ ꯀꯔꯤꯅꯣ ꯑ
ꯃꯥꯟꯕꯒꯤ ꯑꯣꯏꯔꯝꯅꯤ ꯄꯨꯈꯤꯗꯒꯤ ꯊꯣꯛꯂꯛꯏꯔꫭ
ꯈꯪꯗꯦ ꯀꯝꯃꯥꯏ ꯇꯧꯔꯒ ꯃꯣꯢꯒꯤꯗꯣ ꯈꯪꯗꯦ ꯏꯁꯤꯡ ꯂꯩꯔꯗꯤ ꯆꯠꯄ ꯌꯥꯏꯌꯦ ꯑꯗꫭ ꯏꯁꯤꯡ ꯂꯩꯇ꯭ꯔꯗꯤ
ꯎꯝ ꯂꯣꯡ ꯍꫭꯟꯅꯕꯗꫭ ꯅꯣꯏ ꯂꯩꯕ꯭ꯔ ꯑꯗꯣ
ꯂꯩꯇꯦ ꯅꯍꯥꯟꯗꯤ ꯂꯩꯕꯅꯦ ꯑꯗꯣ ꯍꯧꯖꯤꯛꯀꯥꯟ ꯂꯩ ꯂꯩ ꯂꯩꯇꯕ ꯃꯥꯜꯂꯦꯗ ꯀꯩꯅꯣ ꯑꯥ ꯑꯁꯤ ꯌꯦꯟꯒꯤ ꯌꯨꯝ ꯑꯣꯏꯔꯝꯒꯅꯤ ꯃ ꯃꯥꯗꯣ
ꯀꯪꯈꯟꯅꯀꯣ ꯇꯧꯕꯁꯨ ꯌꯥꯎꯋꯦꯃꫭ ꯃꯤ ꯈꯔꯗꯤ
ꯌꯥꯔꯗꯤ ꯆꯠꯁꯤꯔꯣ
ꯂꯣꯡꯗꯣ ꯂꯩꯔꯗꯤ ꯈꯔ ꯅꯨꯡꯉꯥꯏꯗꯧꯕ
ꯑꯗꯨ ꯀꯩꯅꯣ ꯀꯩꯅꯣꯕꯨꯁꯨ ꯀꯧꯔꯑꯣꯅꯦ ꯏꯃꯥꯟꯅꯕꯤꯗꯣ
ꯃꯣꯏ ꯃꯆꯦꯗꯤ ꯂꯩꯔꯝꯅꯤ ꯃꯥꯗꯣ ꯅꯃꯥꯟꯕꯤꯗꯣ ꯎꯝ ꯃꯥꯗꯤ ꯑꯣꯛꯆꯥ ꯀꯣꯛꯄꯤ ꯆꯠꯂꯦꯕ ꯑꯗꯨ ꯑꯣꯏꯕ ꯃꯥ ꯊꯕꯛ ꯌꯥꯝ ꯆꯤꯟꯕꯅꯦ ꯉꯁꯥꯏꯁꯨ ꯐꯣꯟ ꯇꯧꯔꯛꯑꯑꯦ ꯑꯩꯉꯣꯟꯗ
ꯑꯗꫭ ꯍꯌꯦꯡ ꯅꯣꯡ ꯆꯨꯔꯗꯤꯀꯣ ꯑꯌꯨꯗ ꯅꯣꯡ ꯆꯨꯔꯗꯤ ꯑ‌ ꯑꯩ ꯍꯥꯏꯔꯛꯀꯦ ꯑꯃꯨꯛꯀ ꯆꯠꯄ ꯌꯥꯔꯦ ꯆꯠꯁꯦ ꯀꯩꯅꯣ‌ ꯏꯃꯥꯆꯧ ꯈꯣꯏꯒꯤ ꯂꯩꯔꯝ ꯂꯩꯕ꯭ꯔ ꯂꯩꯇꯕ꯭ꯔ ꯍꯪꯉꯒ ꯀꯣ
ꯑꯣ ꯅꯣꯏ ꯅꯕꯣꯛꯈꯣꯏꯁꯨ ꯍꯪꯉꯣ ꯅꯕꯣꯛꯈꯣꯏꯗ ꯂꯩꯔꯤꯉꯥꯏꯅꯤ ꯃꯥꯜꯂꯦꯀꯣ
ꯎꯝ ꯍꯪꯒꯦ
ꯐꯥꯕ ꯍꯩꯇ꯭ꯔ
ꯅꯣꯡꯃꯈꯣꯏ ꯏꯃꯥꯟꯅꯕꯤ ꯏꯃꯥꯟꯅꯕꯤ ꯑꯈꯣꯏꯅꯤ ꯆꯠꯄ ꯄꯨꯈ꯭ꯔꯤ ꯄꯨꯈ꯭ꯔꯤꯗꯒꯤꯀꯣ ꯉꯥ ꯑꯆꯧꯕꯗꫭ ꯊꯣꯛꯂꯛꯄꯅꯦ ꯑꯈꯣꯏꯅꯤ ꯂꫭꯡ ꯂꫭꯡ ꯍꫭꯟꯕ ꯃꯇꯝꯗꯀꫭ ꯑꯁ ꯍꯔꯥꯎ ꯑꯗꯨꯗꯒꯤ
ꯅꯨꯡꯉꯥꯏꯔꯝꯅꯤꯍꯦ ꯑꯗꯨꯗꯤ ꯃꯅꯨꯡꯗ ꯆꯪꯕ꯭ꯔꯣ
ꯃꯅꯨꯡꯗ ꯆꯪꯗꯦ ꯑ‌ ꯃꯣꯏꯒꯤ ꯏꯁꯤꯡ ꯆꯦꯟꯐꯝ ꯂꯩꯅ ꯄꯥꯏꯞ ꯑꯃ ꯊꯣꯛꯄꯗꯣ ꯑꯗꯨꯗꯒꯤ ꯊꯣꯛꯂꯛꯄ
ꯑꯗꯨ ꯊꯣꯛꯂꯛꯄꯒꯤ ꯑꯣꯏꯔꯝꯅꯤꯗ ꯉꯥ ꯂꯩ ꯍꯥꯏꯕꯗꯣ ꯉꯁꯤꯁꯨ ꯏꯁꯤꯡ ꯆꯥꯎꯕꯒꯤ ꯎꯝ
ꯂꯩꯔꯝꯅꯤ ꯅꯂꯥꯒꯨꯝꯕꯗꯀꯣ ꯂꯧꯒꯤ ꯇꯧꯅꯤꯡꯉꯥꯏ ꯅꯂꯥꯗꯣ ꯍꯧꯖꯤꯛ ꯂꯩꯅꯉꯥꯏ ꯃꯥꯜꯂꯦ ꯉꯁꯥꯡꯒꯨꯝꯕ ꯑꯗꯨꯗꯣ
ꯗꯗꯥꯅ ꯊꯔꯣꯏ ꯊꯥꯔꯛꯑꯣ ꯍꯥꯏꯌꯦ ꯆꯥꯅꯤꯡꯉꯦ ꯍꯥꯏꯑꯦ
ꯑꯣ ꯈꯨꯟꯕ ꯆꯠꯂꯨ ꯑꯣ ꯅꯣꯏ ꯃꯆꯧ ꯈꯣꯏꯒꯤ ꯂꯧꯗ ꯂꯩꯔꯝꯅꯤ ꯃꯣꯏꯒꯤ ꯂꯧ ꯑꯃ ꯑꯆꯥꯎꯕ ꯑꯃ ꯂꯩꯗꯅ
ꯑꯣ ꯂꯩꯔꯝꯒꯅꯤ
ꯎꯝ
ꯍꯌꯦꯡ ꯌꯥꯔꯗꯤ ꯑꯩ ꯀꯧꯔꯛꯀꯦ
ꯎꯝ ꯀꯧꯔꯛꯑꯣ
ꯑꯗꯨꯝ ꯂꯩꯅꯤꯅ ꯌꯨꯝꯗ ꯅꯪ
ꯎꯝ ꯂꯩꯒꯅꯤ
ꯑꯣ
ꯅꯪꯗꯤ ꯑꯗꯨꯝ ꯂꯩꯕ꯭ꯔꯣ ꯅꯪ ꯌꯨꯝꯗ ꯍꯧꯖꯤꯛꯀꯥꯟꯗꯤ
ꯎꯝ ꯏꯆꯦꯒꯤ ꯌꯨꯝ ꯈꯛꯇꯅꯦ ꯂꯩꯕꯗꯣ ꯉꯔꯥꯡꯁꯨ ꯏꯆꯦꯒꯤ ꯌꯨꯝꯗ ꯑꯗꯨꯨꯝ ꯂꯩꯕꯅꯤ
ꯑꯥ
ꯍꯧꯖꯤꯛꯁꯦ ꯏꯅꯥꯎꯅꯨꯄꯥꯒ ꯑꯩꯈꯣꯏ ꯑꯅꯤ ꯈꯛꯇꯅꯦ ꯂꯩꯕꯗꯣ ꯗꯗꯥꯗꯣ ꯀꯩꯅꯣ ꯊꯥꯡ ꯄꯨꯔꯒ ꯑꯁ ꯉꯥ ꯂꯩꯕ꯭ꯔꯥ ꯂꯩꯇꯕ꯭ꯔꯥ ꯍꯥꯏꯕꯗꯣ ꯂꯧꯕꯨꯛꯇ ꯌꯦꯡꯕ ꯆꯠꯈꯤ ꯃꯥꯒꯤ ꯃꯃꯥꯟꯅꯕꯒ ꯑꯍꯥꯍꯥ
ꯑꯁ ꯅꯨꯡꯉꯥꯏꯅꯦ ꯑꯗꯨꯗꯤ
ꯄꯨꯔꯛꯏꯔ ꯈꯪꯗꯦꯗ ꯅꯣꯡ ꯆꯨꯗꯧ ꯃꯥꯜꯂꯦꯕꯣ ꯅꯣꯡꯗꯣ ꯐꯖꯅ ꯃꯝꯂꯒ ꯂꯩꯌꯦ ꯍꯧꯖꯤꯛꯁꯨ
ꯅꯪ ꯃꯄꯥꯟꯗ ꯂꯩꯕꯒꯤꯅꯦ ꯑꯩꯗꯤ ꯐꯃꯨꯡꯗ ꯂꯩꯕꯩ ꯑꯁ ꯅꯣꯡꯖꯨ ꯆꯨꯔꯁꯨ ꯃꯩ ꯂꯥꯛꯂꯗꯤ ꯐ ꯑꯦ ꯑꯁ ꯉꯔꯥꯡ ꯑꯦ ꯑꯩꯗꯤ ꯉꯁꯤ ꯃꯩ ꯂꯥꯛꯂꯣꯏꯗ꯭ꯔ ꯈꯟꯕꯅꯦ
ꯑꯩꯁꯨꯅꯦ ꯄꯥꯈꯠꯂꯤ ꯀꯔꯤꯅꫭ ꯕꯤꯇ꯭ꯔꯤꯁꯨ ꯌꯥꯝꯗꯕꯒꯤꯀꯣ ꯀꯩꯅꯣ ꯄꯋꯥꯔ ꯕꯦꯡꯁꯨ ꯑꯩꯈꯣꯏ ꯏꯃꯥꯅ ꯂꯧꯗ ꯄꯨꯔꯒ ꯆꯠꯈ꯭ꯔꯦꯕ ꯑꯗꯨꯒꯤ ꯂꯥꯛꯇ꯭ꯔꯗꯤꯀꯣ ꯀꯞꯔꯒ ꯂꯩꯑꯅꯤꯀꯣ‌ ꯍꯥꯏꯅ ꯊꯥꯕꯗꯣ ꯌꯥꯗꯕ ꯃꯥꯜꯂꯦꯀꯣ ꯉꯁꯤꯗꯣ ꯑꯃꯨꯛ ꯂꯥꯛꯑꯒ ꯑꯃꯨꯛ ꯆꯠ ꯑꯃꯨ ꯂꯥꯛꯑꯒ ꯑꯃꯨꯛ ꯆꯠ ꯍꯧꯖꯤꯛꯀꯥꯟꯗꯤ ꯈꯔ ꯅꯨꯡꯉꯥꯏꯈ꯭ꯔꯦꯗ ꯑꯗꯨꯝ ꯃꯩ ꯂꯥꯛꯄꯒꯤ
ꯎꯝ
ꯇꯕꯔꯣ